ꯇꯥꯕ ꯋꯥꯏ
ꯇꯥꯔꯕꯣ
ꯎꯝ ꯇꯥꯔꯦ ꯇꯥꯔꯦ ꯚꯥꯏ ꯇꯥꯔꯕꫭ
ꯇꯥꯌꯦ ꯚꯥꯏ ꯇꯥꯗ꯭ꯔꯣ
ꯇꯥꯔꯦ ꯇꯥꯔꯦ ꯐꯟ ꯇꯥꯏ
ꯃꯌꯦꯛ ꯁꯦꯡ ꯇꯥꯗꯔꯣ ꯚꯥꯏ
ꯎꯝ ꯁꯦꯡꯅ ꯇꯥꯔꯦ ꯁꯦꯡꯅ ꯇꯥꯔꯦ ꯃꯌꯦꯛ ꯐꯖꯅ ꯁꯦꯡꯅ ꯇꯥꯔꯦ
ꯀꯩ ꯆꯥꯛ ꯏꯁꯤꯡ ꯍꯣꯠꯅꯔꯕꯣ
ꯁꯥꯏꯁꯤꯡ ꯆꯥꯔꯦ ꯆꯀꯥ ꯇꯣꯛꯑꯦ ꯆꯒꯥꯥ ꯇꯣꯛꯑꯒ ꯐꯝꯃꯒ ꯍꯧꯖꯤꯛ ꯐꯤꯂꯝ ꯁꯨꯝ ꯌꯦꯡꯉꯕꯅꯤꯗ ꯑꯩꯈꯣꯏ ꯕꯁꯟꯇꯒꯤ ꯅꯣꯡꯉꯥꯜꯂꯝꯗꯥꯏ ꯍꯥꯏꯗꯥꯏꯗ ꯐꯤꯂꯝ ꯑꯃ ꯂꯩꯗꯅ ꯀꯥꯏꯀꯨꯒꯤ
ꯑꯥꯁ ꯍꯣꯏ ꯃꯅꯤ ꯄꯨꯔꯒꯤ ꯃꯩ ꯇꯥꯔꯤꯌꯣ ꯅꯍꯥꯟꯋꯥꯏꯏꯤ ꯅꯔꯥꯏ ꯑꯍꯜ ꯃꯈꯩꯅ ꯌꯥꯝ ꯄꯥꯝꯅ ꯌꯦꯡꯅꯤꯈꯤꯕ ꯐꯤꯂꯝꯗꯨ ꯑꯣꯏꯗꯅꯤꯡꯉꯤ ꯐꯤꯂꯝ
ꯑꯩꯈꯣꯏ ꯀꯥꯏꯀꯨꯅ ꯁꯤꯟꯅꯕ ꯂꯩꯇ꯭ꯔꯣ ꯀꯥꯏꯀꯨꯅ ꯃꯥꯏꯌꯆꯧꯗ‌ꯣ ꯔꯤ ꯂꯥꯛ ꯑ ꯀꯥꯟꯗ ꯇꯦꯗꯤꯕꯤꯌꯔ ꯄꯦꯟ ꯂꯪꯊꯣꯛꯄ ꯏꯁꯤꯟꯗꯣ ꯑꯁ ꯑꯗꯨꯏ ꯃꯇꯥꯡꯗꯨꯗꯤ ꯚꯥꯏ ꯐꯖꯅ ꯋꯥꯏꯌꯦ
ꯑꯩꯅꯀꯣ ꯑꯉꯥꯡ ꯑꯣꯏꯔꯦ ꯑꯗꯨꯏꯗꯣ ꯅꯋꯥꯏ ꯑꯩ ꯍꯣꯏ ꯑꯩꯈꯣꯏ ꯅꯍꯥꯟꯋꯥꯏ ꯁꯨꯃꯥꯏꯅ ꯇꯧꯅꯔꯝꯗ꯭ꯔꯣ ꯑꯩꯈꯣꯏ ꯀꯩ ꯍꯥꯏꯒꯔꯦ ꯀꯔꯃ ꯍꯥꯏꯗꯤ ꯑꯩꯈꯣꯏ ꯅꯥꯋꯠꯄ ꯄꯨꯝꯕ ꯌꯨꯝꯁꯐꯧ ꯃꯥꯡꯂꯦꯗꯤ ꯊꯕꯛ ꯇꯧꯕ ꯃꯎ ꯂꯩꯁꯥꯕꯤꯒ ꯌꯥꯝ ꯄꯨꯜꯂꯒ ꯅꯨꯃꯤꯗꯥꯡꯗ ꯐꯤꯂꯝꯉꯥꯡ ꯌꯦꯡ ꯆꯠ ꯂꯩꯗꯅ ꯑꯉꯥꯡ ꯑꯣꯏꯔꯤꯀꯣ ꯚꯥꯏ ꯑꯩꯅ ꯑꯗꯨꯏꯗꯣ ꯀ꯭ꯂꯥꯁ ꯀꯌꯥ ꯀꯧꯔꯦ ꯀ꯭ꯂꯥꯁ ꯑꯗꯨꯗ ꯕꯁꯟꯇ ꯅꯣꯡꯉꯥꯜꯂꯝꯗꯥꯏ ꯄꯥꯔꯠ ꯊ꯭ꯔꯤꯁꯤ ꯌꯦꯡꯕꯅꯦꯕ ꯆꯠꯄꯅꯦꯕ ꯃꯤ ꯃꯌꯥꯝ ꯌꯦꯡ ꯆꯠꯂꯤ ꯀꯥꯏꯅ ꯑꯩꯁꯨ ꯆꯠꯂꯤꯅꯤ ꯑꯗꯨꯗ ꯌꯦꯡ ꯆꯠꯀꯥꯟꯁꯤꯗ ꯃꯣꯏ ꯑꯗꯨꯒꯤ ꯐꯤꯂꯝꯖ‌ꯦ ꯂꯣꯏꯔꯀꯥꯟꯁꯤꯗ ꯑꯈꯣꯏ ꯀꯥꯏꯀꯨꯒ ꯀꯩꯅꯣꯒꯁꯤ ꯀꯩ ꯍꯥꯏꯒꯔꯦ ꯃꯌꯥꯆꯧꯗꯣꯔꯤ ꯒꯦꯁꯤ ꯅ‌ꯣꯏꯔ ꯀꯥꯞꯁꯤꯟꯖꯔꯒ ꯁꯤꯕꯅꯦꯕ ꯃꯁꯥ ꯃꯊꯟꯇ ꯃꯣꯏ ꯑꯅꯤꯁꯤ
ꯍ‌ꯣꯏꯅꯦ ꯎꯝ ꯁꯤꯅꯤ ꯎꯝ
ꯑꯗꯨꯏꯁꯤꯟꯁꯤꯗꯅ ꯐꯤꯂꯝ ꯌꯦꯡ ꯂꯥꯛꯏꯕ ꯃꯣꯏ ꯂꯩꯁꯥꯕꯤ ꯃꯆꯥ ꯑꯩ ꯃꯥꯡꯗ ꯐꯝꯃꯒꯩ ꯄꯪꯀꯞꯇ ꯀꯞꯄꯅꯦꯕ ꯑꯩ ꯑꯉꯥꯡ ꯑꯣꯏꯔꯤꯉꯩ ꯀꯩꯝ ꯈꯪꯗꯦꯀꯣ ꯋꯥꯔꯤꯒꯤ ꯋꯥꯔꯤꯒ ꯀꯩꯌꯥꯡ ꯀꯩꯝ ꯈꯪꯗꯦꯕ ꯑꯩ
ꯐꯣꯟꯅꯦ
ꯑꯗꯨꯅ ꯃꯣꯏ ꯄꯪꯉꯛꯀꯗ ꯑꯩ ꯈꯜꯂꯤ ꯑꯩꯅ ꯈꯜꯂꯤ ꯀꯩꯒꯤꯅꯣꯁꯤꯅꯤ ꯃꯣꯏꯅ ꯀꯞꯄꯤꯁꯦ ꯑꯩꯅ ꯈꯜꯂꯤꯁꯦ ꯑꯗꯨꯏ ꯃꯇꯝꯗꯨꯗ ꯃꯤꯅ ꯑꯩꯅ ꯆꯠꯂꯤꯗꯨꯗꯤ ꯃꯤꯅ ꯐꯤꯂꯝ ꯌꯦꯡ ꯆꯠꯂꯤꯒ ꯍꯥꯏ ꯑꯩꯁꯨ ꯃꯇꯨꯡ ꯉꯥꯛ ꯏꯟꯅꯕꯤꯗꯨꯅꯦꯕ ꯑꯩꯈꯣꯏ ꯑꯉꯥꯡꯑ‌‌ꯣꯏ ꯀꯥꯟꯒꯤ
ꯍꯣꯏꯅꯦ ꯍꯣꯏꯅꯦ ꯑꯩꯈꯣꯏꯅ ꯊꯕꯛ ꯈꯔ ꯇꯧ ꯌꯥꯎꯔꯤꯒꯏꯀꯣ ꯅꯨꯡꯉꯥꯏꯖꯕꯤꯗ‌ꯣ ꯑꯩꯈꯣꯏꯒꯤ
ꯍꯣꯏ ꯃꯣꯏꯅ ꯄꯀꯞ ꯇ ꯀꯞꯂꯛꯏ ꯀꯔꯤ ꯇ‌ꯣꯏꯁꯤꯕ‌ꯣꯅ ꯈꯜꯂꯤ ꯉꯥꯇꯪꯗꯨꯗ ꯑꯗꯨꯝ ꯀꯥꯟꯅ ꯅꯨꯡꯉꯥꯏꯗ
ꯍꯅꯨꯡꯥꯏꯗ ꯑꯗꯨꯏ ꯃ ꯇꯝꯒꯤꯅꯣ ꯑꯣꯏꯌꯦ ꯍꯥꯏꯗꯤ ꯊꯕꯛ ꯇꯧꯔꯦ ꯍꯥꯏ ꯃꯌꯥꯝ ꯄꯨꯜꯂꯞ ꯊꯣꯛꯃꯤꯟꯅꯔꯒ ꯈꯣꯠꯇꯅ ꯇꯧꯔꯒ ꯍꯥꯏꯔꯦ ꯃꯤ ꯑꯃꯒꯤ ꯊꯕꯛ ꯊꯣꯛꯏꯗꯣ ꯄꯨꯂꯞ ꯄꯨꯂꯞ ꯇꯧꯃꯤꯟꯅꯔꯦ ꯑꯗꯩ
‌ꯍ‌ꯣꯏ
ꯑꯣ ꯅꯄꯥꯏ ꯇꯥꯊꯣꯛ ꯇꯥꯁꯤꯟ ꯇꯧꯔꯦ ꯍꯧꯖꯤꯛꯇꯤ ꯀꯥꯏ‌ ꯃꯤꯃꯩ ꯐ‌ꯣꯟ ꯄꯥꯏ ꯑꯗꯨꯝ ꯍꯥꯏꯗꯤ ꯂꯩꯇ꯭ꯔ‌ꯦꯕ ꯃꯤꯗꯨ ꯑꯗꯨꯃꯥꯏꯅ ꯇꯧꯔꯒ ꯃꯌꯥꯝ ꯄꯨꯜꯂ ꯈꯣꯠꯇꯅ ꯐꯤꯂꯝ ꯌꯦꯡ ꯆꯠꯄ ꯀꯥꯏꯗꯣ ꯑꯣꯏꯗ꯭ꯔ ꯋꯥꯅ ꯍꯧꯔꯛꯄ ꯃꯇꯝꯗ
ꯋꯥꯐꯝ ꯁꯪꯒ ꯍꯥꯏꯔ ꯊꯣꯛꯂꯛꯑꯦꯕꯀꯣ
ꯍꯣꯏꯅꯦ ꯍꯣꯏꯅꯦ ꯀꯣꯟꯐꯦꯡ ꯌꯥꯝ ꯆꯥꯎꯈꯠꯂꯛꯄꯁꯤꯅ ꯐꯔꯤꯕ꯭ꯔꯥ ꯅꯠꯇ꯭ꯔꯒꯅ ꯐꯠꯇ꯭ꯔꯤꯕ꯭ꯔꯥ ꯀꯩꯅꯣꯝꯗꯤ ꯐꯕꯁꯨ ꯂꯩ ꯐꯠꯇꯕꯩ ꯃꯇꯥꯡꯁꯨ ꯂꯩ ꯃꯤꯃꯤ ꯃꯤ ꯂꯩꯖꯗꯕ ꯏꯃꯨꯡꯗꯗꯤ ꯑꯃꯨꯛꯁꯨ ꯐꯕ
ꯍꯣꯏ ꯃꯤ ꯂꯩꯇꯕ ꯍ‌ꯣꯏ ꯊꯕꯛ ꯆꯤꯟꯖꯤꯟꯅꯔꯛꯄ ꯍꯥꯏꯗꯣꯏꯔꯥ ꯃꯤ ꯃꯈꯩꯁꯤ ꯃꯤ ꯂꯩꯇꯕ ꯃ ꯍꯥꯏ ꯌꯥꯔꯔꯣꯏꯀꯣ ꯃꯤꯗꯤ ꯏꯃꯨꯡ ꯏꯃꯨꯡꯒꯤ ꯃꯤ ꯐꯅꯌꯥꯝꯗꯤ ꯂꯩꯅꯔꯤꯅꯦꯕꯀꯣ ꯑꯗꯨꯏꯁꯨ ꯀꯩꯍꯥꯏꯅꯤ ꯃꯇꯝꯁꯤꯅ ꯃꯥꯏ ꯃꯥꯏ ꯊꯕꯛꯇ ꯆꯤꯟꯖꯤꯟꯅꯔꯛꯄ ꯑꯗꯨꯃꯥꯏꯅ ꯍꯥꯏꯗꯧꯔ ꯑꯗꯨꯃꯥꯏꯅ ꯍꯥꯏꯕꯅꯗꯤ ꯈꯔ ꯆꯥꯟꯅꯗꯧ ꯃꯥꯂꯦꯀꯣ
ꯎꯝ ꯑꯗꯨꯃꯥꯏꯅ ꯍꯥꯏꯕꯅ ꯐꯗꯧ ꯃꯥꯜꯂꯦ ꯈꯪꯗ‌ꯦ ꯅꯥꯕ
ꯑꯩꯈꯣꯏ ꯃꯇꯝꯗ ꯀꯩ ꯑꯣꯏꯔꯛꯀꯅꯤ ꯍꯥꯏꯕ ꯈꯪꯉꯣꯟꯇꯦꯗ ꯍꯧꯖꯤꯛꯇ ꯑꯣꯏꯔꯤ ꯍꯧꯖꯤꯛꯇ ꯑꯣꯏꯔꯤ ꯁꯨꯃꯥꯏꯅ ꯑꯗꯨꯝ ꯆꯠꯅꯒꯅꯤ ꯍꯥꯏꯕꯁꯨ ꯂꯩꯇꯦꯕꯀꯣ
ꯂꯩꯇ‌ꯦ ꯂꯩꯇꯦ ꯑꯣꯜꯂꯛꯄꯁꯨ ꯌꯥꯅ ꯂꯩ
ꯑꯣꯟꯂꯛꯄꯁꯨ ꯌꯥꯔꯤ ꯃꯟꯗ‌ꯦ ꯑꯗꯨꯅ ꯃꯇꯝꯒꯤ ꯑꯍꯣꯡꯕꯗꯣ ꯍꯣꯡꯉꯤꯉꯩꯗꯅ‌ꯦ ꯄꯨꯂꯞ
ꯍ‌ꯣꯏ ꯑꯩꯈ‌ꯣꯏꯁꯨ ꯏꯟꯅ ꯇꯥꯕꯅꯤꯅ‌ꯦ ꯃꯤꯟ ꯇꯧꯔꯛꯏꯕ ꯀꯔꯤ ꯀꯔꯤ ꯂꯩ ꯈꯣꯠꯂꯤ
ꯃꯇꯝꯒꯤ ꯏꯆ‌ꯦꯜꯁꯤ ꯌꯥꯎꯔꯛꯇꯕꯁꯨ ꯌꯥꯗꯦ
ꯎꯝ ꯑꯁ ꯃꯇꯝꯒꯤ ꯏꯆꯦꯜ ꯌꯥꯎꯗꯅ ꯆꯠꯄ ꯌꯥꯕ ꯅꯠꯇꯦ ꯑꯁ ꯚꯥꯏ ꯑꯗꯨ ꯅꯣꯏꯒꯤ ꯀꯔꯤ
ꯚ ꯂꯩ ꯅꯦꯠꯋꯥꯛ ꯈꯤꯇꯪ ꯅꯨꯡꯉꯥꯏꯇꯕ ꯃꯥꯜꯂ‌ꯦ ꯚꯥꯏ
ꯏꯅꯦꯋꯥꯛ ꯑꯩ ꯅ‌ꯦꯋꯥꯛꯅꯔꯣ ꯐꯔꯐꯠ ꯇꯠꯂꯦ
ꯑꯣ ꯌꯥꯔꯦ ꯈꯔ ꯇꯥꯔꯦ ꯍꯣꯔꯦꯟ ꯄꯠꯄꯠ ꯇꯠꯄꯗꯣ ꯃꯣꯏꯅ ꯚꯣꯏꯁ ꯂꯧꯕ ꯅꯨꯡꯉꯥꯏꯇꯦ ꯈꯣꯠꯇꯦ ꯀꯥꯏ ꯍꯟ ꯇꯥꯏ ꯇꯥꯏꯌꯦ ꯐꯅ ꯇꯥꯏ
ꯎ ꯅꯪ ꯅꯨꯡꯉꯥꯏꯇꯔꯗꯤ ꯑꯗꯨꯝꯀꯣ ꯍꯥꯏꯔꯛꯑꯣ ꯅꯨꯡꯉꯥꯏꯇꯔꯗꯤ ꯑꯗꯨꯝꯀꯣꯛ ꯍꯥꯏꯔꯛꯑꯣꯀꯣ ꯎꯝ ꯍꯨꯏ ꯍꯨꯏ ꯀꯩꯝ ꯇꯧꯗꯝ ꯅꯠꯇ꯭ꯔꯣ
ꯎꯝ
ꯑꯣꯏ
ꯑꯁ ꯑꯗꯨꯅꯤꯅꯦ ꯅꯣꯏ ꯀꯩ ꯑꯦꯝ ꯑꯦꯝꯌꯨꯗꯥ ꯅꯣꯏ ꯀꯣꯆꯤꯡ ꯇꯧꯕ ꯌꯥꯕ ꯑꯃ ꯂꯩ ꯀꯥꯏꯅ ꯃꯤꯅ ꯍꯥꯏꯅꯩꯅꯦ ꯑꯗꯨꯒꯤꯗꯨ ꯀꯃꯥꯏꯟ ꯇꯧꯕꯅꯣ
ꯚꯥꯏ ꯃꯣꯏꯁꯤ ꯑꯩꯈꯣꯏꯒꯤ ꯏꯁꯀꯣꯂꯔꯁꯤꯞ ꯏꯁꯀꯤꯝ ꯑꯣꯏꯗꯣꯏꯅꯦꯕ ꯀꯣꯆꯤꯡꯁꯦ ꯑꯅꯤ ꯊꯣꯛ ꯇꯧꯋ‌ꯦ ꯃꯣꯏꯁꯦ ꯑꯩꯈꯣꯏ ꯌꯨ ꯄꯤ ꯑꯦꯁ ꯁꯤ ꯌꯨ ꯄꯤ ꯑꯦꯁ ꯁꯤ ꯑꯦꯝ ꯄꯤ ꯑꯦꯁ ꯁꯤ ꯊꯥꯗꯧꯕ ꯀꯥꯡꯕꯨꯨꯒꯤꯅ ꯇꯣꯉꯥꯟꯅꯥ ꯑꯃꯥ ꯑꯗꯩꯗꯤ ꯑꯩꯈꯣꯏ ꯑꯦꯛꯖꯥꯝ ꯁꯦꯟꯇ꯭ꯔꯦꯜ ꯑꯦꯛꯖꯥꯝꯗ ꯑꯦꯁ ꯑꯦꯁ ꯁꯤ ꯕꯦꯡꯀꯤꯡ ꯇꯣꯉꯥꯟꯅ ꯑꯃꯥ ꯑꯗꯨꯃꯥꯏꯅ ꯇꯣꯉꯥꯟ ꯇꯣꯉꯥꯟꯗꯤ ꯇꯧꯋꯦ ꯑꯗꯨꯅꯥ ꯑꯩꯈꯣꯏ ꯃꯣꯏꯖꯤ ꯑꯦꯟꯇ꯭ꯔꯥꯟꯁ ꯇꯦꯁ ꯊꯥꯔꯒ ꯂꯧꯕꯅꯤ ꯁꯦꯂꯦꯛꯁꯟ ꯑꯣꯏꯅ ꯃꯤꯁꯦ ꯂꯤꯃꯤꯇꯦꯠꯅꯦꯕꯀꯣ ꯑꯣ ꯑꯗꯨꯅ ꯑꯦꯁ ꯁꯤ ꯒꯥ ꯑꯣ ꯕꯤ ꯁꯤ ꯒꯥ ꯈꯛꯇꯒꯤ ꯑꯣꯏꯕ ꯃ‌ꯣꯏ ꯁꯦꯟꯇꯔ ꯑꯃꯅꯤ ꯃꯣꯏꯁꯤ
ꯑꯣ ꯃꯤ ꯌꯥꯝ ꯂꯧꯗꯦꯅꯁꯨ ꯇꯥꯏ
ꯃꯤꯗꯤ ꯌꯥꯝ ꯂꯧꯗ꯭ꯔꯦ ꯚꯥꯏ ꯏꯁꯀꯣꯂꯔꯁꯤꯞ ꯏꯁꯀꯤꯝꯅꯤꯅꯥ ꯀꯣ꯫ ꯃꯦꯔꯤꯠꯇ ꯃꯤ ꯈꯔꯥ ꯂꯧꯔꯥꯒ ꯊꯥ ꯑꯥꯃꯝ ꯑꯥꯃꯝꯗꯥ ꯂꯤꯁꯤꯡ ꯃꯔꯤ ꯃꯔꯤ ꯑꯗꯨꯃꯥꯏꯅ ꯐꯪꯉꯦꯕ ꯃꯣꯏꯁꯦ
ꯑꯁ ꯑꯗꯨꯝ ꯐꯩꯅꯦ ꯍꯥꯏꯗꯤ ꯂꯥꯏꯔꯤꯛ ꯇꯝ ꯇꯝꯅ ꯑꯗꯨꯝ ꯈꯔꯥ ꯈꯔꯥ ꯇꯧꯖꯥ ꯅꯥꯕ
ꯍꯣꯏ ꯐꯥꯕꯁꯤ ꯑꯩ ꯃꯣꯠꯇ ꯊꯥ ꯊꯥꯒꯤ ꯑꯣꯏꯅ ꯆꯪꯕꯤꯔꯗꯤꯀꯣ ꯁꯤꯖꯤꯟꯅꯕ ꯑꯃꯥ ꯈꯪꯗꯧꯕ ꯀꯩꯅ‌ꯣ ꯍꯥꯏ ꯀꯥꯟꯗ ꯑꯩꯈꯣꯏ ꯔꯦꯟꯇꯕꯨ ꯄꯤꯅꯕꯕꯨ ꯑꯣꯏꯔꯣ ꯊꯥ ꯊꯥꯒꯤ ꯂꯤꯁꯤꯡ ꯃꯔꯤ ꯃꯔꯤꯗꯨꯃ ꯆꯪꯕꯤꯔꯗꯤ ꯃꯤ ꯃꯈꯩꯗꯨ ꯁꯦꯟꯐꯝ ꯑꯃ ꯈꯪꯅ ꯇꯧꯖꯩꯗꯅ ꯑꯗꯨ ꯃꯣꯏꯁꯤꯗꯤ ꯑꯥ ꯇꯪꯈꯥꯏ ꯇꯪꯈꯥꯏꯗ ꯇꯪꯈꯥꯏ ꯇꯪꯈꯥꯏ ꯆꯪꯉꯛꯑꯦ ꯑꯗꯨꯃꯥꯏꯅ ꯂꯩ ꯃꯣꯏꯁꯨ ꯎ
ꯍꯣꯏ ꯅꯦ ꯔꯦꯟꯇꯥ ꯂꯩꯕ ꯈꯣꯠꯄꯁꯨ ꯃꯤꯁꯨ ꯃꯌꯥꯝ ꯑꯃ ꯂꯩꯔꯝꯅꯤ ꯑꯗꯨꯗ ꯇꯝꯃꯕꯅꯤꯅ ꯃꯤꯅ ꯍꯥꯏꯔꯛ ꯏꯅꯦ ꯑꯦꯝ ꯌꯨ ꯂꯩꯕꯁꯤ ꯅꯨꯡꯉꯥꯏꯔꯦꯁꯨ ꯍꯥꯏꯅꯦ ꯀꯃꯥꯏ ꯀꯃꯥꯏ ꯇꯧꯔꯤ ꯅꯪꯁꯨ ꯑꯦꯝꯌꯨ ꯂꯩꯈꯤ ꯀꯨꯏꯔꯦ
ꯎꯝ ꯑꯦꯝꯌꯨ ꯁꯦ ꯍꯣꯏ ꯅꯨꯡꯉꯥꯏꯕ ꯍꯥꯏꯗꯣꯏꯔꯥ ꯅꯨꯡꯉꯥꯏꯇꯦ ꯍꯥꯏꯗꯣꯏꯔꯥ ꯅꯨꯡꯉꯥꯏ ꯃꯇꯥꯡꯁꯨ ꯌꯥꯎꯋꯦ ꯅꯨꯡꯉꯥꯏꯇꯕ ꯃꯇꯥꯡꯁꯨ ꯌꯥꯎꯋꯦ ꯍꯥꯏꯗꯨꯅꯤ ꯍꯣꯏ
ꯕꯥꯏ ꯅꯨꯡꯉꯥꯏꯃꯤꯅ ꯑꯗꯨꯝ ꯅꯨꯡꯉꯥꯏꯒꯤꯕꯥ ꯅꯨꯡꯉꯥꯏ ꯇꯥꯒꯅ
ꯍꯣꯏ ꯅꯨꯡꯉꯥꯏ ꯅꯨꯡꯉꯥꯏ ꯃꯤꯅ ꯄꯪꯡꯅꯨꯡ ꯅꯨꯡꯉꯥꯏꯔ ꯂꯩꯒꯤꯕ
ꯎꯝ
ꯅꯨꯡꯉꯥꯏꯇꯥ ꯃꯤꯅꯥ ꯅꯨꯡꯉꯥꯏꯇꯅ ꯂꯩꯈꯤꯕ ꯑꯗꯨꯅꯤꯗ ꯃꯣꯏ ꯑꯦꯝꯌꯨ ꯁꯤꯗ ꯆꯠꯅꯔꯤꯕ ꯇꯧꯔꯤꯕꯥ ꯁꯤ ꯂꯤꯂꯥ ꯁꯤ ꯑꯗꯣ ꯈꯪꯗꯦ ꯀꯩ ꯍꯥꯏꯗꯣꯏꯅꯣꯅ
ꯑꯁ ꯈꯪꯗꯦꯑꯅꯦ ꯇꯧꯔꯤꯖꯦ ꯍꯣꯏ ꯑꯗꯨꯁꯨ ꯑꯣꯏꯔꯦ ꯑꯩꯈꯣꯏ ꯑꯩꯈꯣꯏ ꯑꯝꯇꯪ ꯄꯨꯜꯂꯒ ꯂꯣꯛꯇꯥꯛꯇ ꯑꯝꯇꯪ ꯅꯨꯃꯤꯗꯥꯡꯗ ꯂꯦꯛꯎ ꯌꯥꯕꯅꯦ
ꯂꯦꯛꯀꯥꯏꯔꯒ ꯂꯣꯏꯔꯦ ꯀꯩꯅꯣ
ꯂꯦꯛꯉꯥꯒ ꯀꯩ ꯕꯔꯕꯤ ꯀ꯭ꯌꯨꯒ ꯇꯧꯗꯅ ꯈꯣꯠꯇꯅ ꯊꯥꯒꯠꯇꯅ ꯑꯗꯩ ꯍꯤꯒ ꯍꯣꯟꯗꯅ ꯏꯔꯣꯏꯕꯒ ꯏꯁꯥꯟ ꯇꯥꯟꯅꯗꯅ ꯇꯧꯔꯒ ꯇꯧꯅꯤꯡꯉꯅꯦ ꯇꯧꯗꯦ ꯍꯥꯏꯕꯅꯤꯅꯦ ꯑꯩꯁꯦ
ꯇꯧꯗꯦ ꯍꯥꯏꯕꯅꯤ
ꯚꯥꯥꯏ ꯗꯅꯣꯞ ꯚꯥꯏ ꯗꯥꯏꯂꯛ ꯌꯥꯝ ꯁꯤꯗꯒꯨꯝꯁꯦ
ꯃꯤ ꯃꯤꯁꯤꯅ
ꯚꯥꯏ ꯃꯤ ꯁꯥꯎꯇꯧꯗꯣ
ꯎꯝ
ꯃꯟꯁꯁꯨ ꯀꯩꯃ ꯇꯧꯔꯝ ꯃꯣꯏꯃ ꯇꯧꯗꯨꯅꯁꯨ ꯂꯥꯛꯏ ꯇꯧꯒꯦꯅꯁꯨ ꯈꯟꯈꯤꯅꯦ ꯅꯨꯉꯥꯏ ꯀ‌ꯣ ꯇꯧꯗꯦꯕꯣ ꯍꯥꯏꯔꯣ ꯆꯠ ꯇꯦꯕꯨ ꯍꯥꯔꯎꯅꯦ ꯂꯦ ꯂꯦꯄ ꯌ‌ꯦꯕꯨ ꯍꯥꯔꯌꯅꯦ ꯑꯦ
ꯚꯥꯏꯅ ꯍꯥꯏꯗꯤ ꯀꯣꯏꯕꯁꯤ ꯌꯨꯔꯣꯞꯇꯧꯕꯅ ꯀꯣꯏꯅꯤꯡꯕ ꯋꯥꯏꯗ
ꯑꯁ ꯑꯥ ꯐꯣꯔꯦꯟꯅꯔ ꯑꯣꯏꯔꯣꯒꯦ ꯑꯣ ꯍꯥꯏꯅ ꯈꯜꯂꯤꯁꯤ
ꯈꯪꯗꯦꯅ ꯃꯣꯏ ꯑꯁꯣꯜꯅꯀꯗꯤ ꯅꯨꯄꯤ ꯉꯩ ꯃꯁꯛ ꯂꯣꯏꯅ ꯐꯖꯩꯗ
ꯕꯥꯏ ꯀꯣꯏꯒꯗꯝꯕ
ꯁꯨꯝ ꯃꯁꯛ ꯐꯖꯕ ꯁꯨꯝ ꯎꯟꯅꯤꯡꯉꯦ ꯍꯥꯏ ꯋꯥ ꯋꯥꯔꯤꯅꯤꯗ ꯌꯥꯝ ꯍꯦꯟꯅ ꯑꯩꯈꯣꯏꯅ ꯀꯩꯅꯣ ꯇꯧꯔꯨꯕꯩ ꯋꯥ ꯅꯠꯇꯦꯗ
ꯃꯥꯅꯦ ꯃꯥꯅꯦ
ꯍꯥꯏ ꯅꯨꯄꯥ ꯑꯃ ꯑꯣꯏꯔꯨꯕꯅꯤꯅ
ꯎꯝ
ꯅꯨꯄꯥꯒꯤ ꯋꯥ ꯅꯠꯇꯦ ꯅꯨꯄꯤꯁꯨ ꯐꯖꯅ ꯅꯨꯡꯉꯥꯏꯅ ꯍꯤꯡꯕ ꯌꯥꯏ ꯀꯩꯅꯣꯅꯦ
ꯉꯝꯗꯦ ꯉꯝꯗꯕꯩꯅꯦ ꯚꯥꯏ ꯀꯣꯏꯗ꯭ꯔꯤ ꯉꯝꯃꯗꯤꯀꯣ ꯃꯥꯅ ꯀꯣꯏꯅꯤ ꯑꯗꯣ ꯉꯝꯗꯕꯩꯅꯦ ꯚꯥꯏ ꯀꯣꯏꯅꯗ꯭ꯔꯤꯁꯤ ꯃꯌꯥꯝꯅ ꯑꯗꯣ ꯄꯩꯁꯥ ꯇꯨꯡꯖꯤꯜꯂꯒ ꯀꯣ ꯆꯍꯤ ꯑꯃ ꯀꯩ ꯑꯃ ꯀꯣꯏꯔꯨ ꯌꯥꯏ ꯍꯥꯏꯗꯤ ꯆꯍꯤ ꯑꯃ ꯀꯩ ꯑꯃ ꯄꯩꯁꯥ ꯇꯨꯡꯖꯤꯜꯂꯒ ꯊꯥ ꯑꯃ ꯀꯩꯑꯃ
ꯍꯣꯏ
ꯀꯣꯏꯔꯨ ꯌꯥꯏ ꯀꯣ
ꯃꯥꯅꯤ ꯃꯥꯅꯤ ꯚꯥꯏ ꯃꯤꯑꯣꯏꯕ ꯍꯥꯏꯖꯤ ꯀꯣꯏꯊꯣꯛꯀꯗꯝꯅꯤ
ꯑꯗꯨ ꯚꯥꯏ ꯅꯨꯡꯉꯥꯏ ꯋꯥꯔꯒꯗ ꯋꯥꯔꯒꯗ ꯂꯩ ꯌꯥꯕ ꯅꯠꯇꯦꯕꯀꯣ ꯅꯨꯡꯉꯥꯏꯕ ꯍꯥꯏꯕꯁꯤꯁꯨ ꯈꯔ ꯈꯔ ꯌꯥꯎꯒꯗ
ꯅꯨꯡꯉꯥꯏꯕ ꯍꯥꯏꯕꯁꯤꯁꯨ ꯂꯩꯔꯤꯕꯅꯤ ꯑꯗꯣ ꯑꯩꯈꯣꯏꯅ ꯍꯥꯏꯗꯤ ꯐꯖꯅ ꯃꯇꯥꯡ ꯆꯥꯅ ꯇꯧꯕꯤꯕ
ꯃꯤ ꯃꯤꯒꯤ ꯅꯨꯡꯉꯥꯏꯕ ꯃꯇꯥꯡ ꯍꯥꯏꯁꯤ ꯂꯥꯛꯏꯕꯅꯦꯕ
ꯎꯝ ꯃꯥꯅꯦ
ꯍ ꯍꯥꯏꯗꯤ ꯑꯩꯈꯣꯏꯅ ꯍꯣꯠꯅꯖꯔꯒꯗꯤ ꯍꯥꯏꯕꯅꯤꯀꯣ ꯚꯥꯏ
ꯎꯝ ꯃꯥꯅꯦ ꯃꯥꯅꯦ
ꯚꯥꯏ ꯄꯨꯡꯁꯨ ꯐꯅꯌꯥꯝꯗꯤ ꯊꯦꯡꯖꯤꯜꯂꯛꯑꯦ
ꯄꯨꯡꯁꯤ ꯀꯌꯥ ꯇꯖꯤꯂꯛꯑꯒꯦ ꯄꯣꯛꯑꯦ ꯄꯨꯡꯖꯦ ꯚꯔꯣ ꯇꯥꯏ ꯂꯩꯝꯃꯦ ꯇꯣꯏꯁꯤ ꯚꯥꯏ ꯍꯧꯖꯤꯛꯀꯥꯟꯁꯤ ꯋꯥꯔꯜ ꯀꯞ ꯃꯇꯝꯅꯤꯅ ꯇꯨꯝꯕ ꯆꯥꯕꯁꯤ ꯒ꯭ꯌꯥꯟꯃꯦꯟ ꯇꯥꯗ꯭ꯔꯦꯅꯦ ꯍꯧꯖꯤꯛꯀꯥꯟꯁꯤ ꯈꯔ ꯇꯨꯝꯕ ꯌꯥꯎꯅꯤ ꯇꯨꯝꯗ ꯌꯥꯎꯅꯤ ꯇꯧꯔꯤꯁꯤ
ꯑꯩꯈꯣꯏꯗꯤ ꯑꯍꯤꯡꯒ ꯑꯌꯨꯛꯀ ꯑꯣꯟꯅꯔꯦ ꯅꯨꯡꯊꯤꯟꯒ ꯑꯣꯟꯅꯔꯦ
ꯋꯥꯔꯜ ꯀꯞ ꯂꯣꯏꯔꯀꯥꯟꯗ ꯅꯥꯗꯣꯏꯅꯤꯗ ꯃꯣꯏ ꯌꯨ ꯑꯦꯁ ꯑꯦꯗ ꯆꯠ ꯁꯥꯟꯅꯕꯩ ꯈꯨꯁꯥꯟꯅꯁꯤ ꯃꯣꯏ ꯑꯥꯒꯤ ꯃꯇꯝꯒ ꯑꯩꯈꯣꯏꯁꯤ ꯃꯇꯝꯒꯗꯤ ꯎꯜꯇꯥ ꯆꯠꯄꯅꯤꯅ
ꯑꯁꯣꯝꯗ ꯑꯍꯤꯌꯣ ꯑꯍꯤꯡꯗꯣ ꯑꯍꯤꯡ ꯑꯍꯤꯡ ꯗ ꯃꯤꯠꯁꯤꯡꯉꯦ ꯅꯨꯃꯤ ꯅꯨꯃꯤꯗꯥꯡꯗꯅ ꯀꯩꯅꯣ ꯇꯧꯔ ꯂꯩꯔꯦ
ꯑꯗꯨꯅꯤ ꯑꯗꯨꯅꯤ ꯍꯣꯏ
ꯑꯣꯜꯂꯦꯕ ꯇꯥꯏꯌꯣꯟ ꯅꯕ ꯍꯥꯏꯗꯣ ꯑꯣꯏꯔꯦꯕ
ꯍꯣꯏ ꯇꯥꯏꯌꯣꯟꯅꯕ ꯥꯏ ꯑꯣꯏ ꯑꯃꯨꯀꯣ
ꯈꯕꯤ ꯎꯝ
ꯑꯗꯨꯝ ꯌꯥꯅ ꯌꯥꯅꯕ ꯍꯥꯏꯗꯨꯅꯤ
ꯃꯥꯥꯏꯅ
ꯌꯥꯅ ꯌꯥꯅꯕ ꯇꯧꯕ ꯃꯌꯥꯝꯅ ꯌꯥꯅꯕ ꯆꯠꯄ ꯍꯥꯏꯅ ꯇꯧꯔꯤꯁꯤ
ꯎꯝ
ꯎꯍꯝ
ꯎꯝ
ꯚꯥꯏ ꯄꯨꯟꯁꯤ ꯅꯣꯡꯃ
ꯅꯣꯡꯃ ꯄꯨꯟꯁꯤ ꯑꯗꯨꯒ ꯇꯧꯁꯤ ꯑꯁ ꯑꯩꯗꯤ ꯅꯥꯕ ꯏꯁꯥꯥꯖꯦ ꯎꯏꯕꯕꯨ ꯍꯧꯖꯤꯜꯂꯛꯑꯕꯅꯤꯅꯦ ꯇꯨꯝꯅꯤꯡꯃꯟꯗꯅ ꯏꯁꯥꯥꯁꯦ ꯍꯧꯖꯤꯛꯀꯥꯟꯁꯤ ꯌꯥꯗ꯭ꯔꯦꯅꯦ ꯐꯦꯔꯦ ꯐꯦꯔꯦ ꯍꯥꯏꯔꯦꯅꯦ ꯏꯁꯥꯁꯦ
ꯄꯨꯡꯗꯤ ꯄꯨꯡꯗꯤ ꯕꯥꯔꯣ ꯇꯥꯔꯛꯑꯝꯅꯤꯅꯀꯣ ꯑꯗꯨꯝ ꯇꯨꯝꯅꯤꯡꯅꯦ
ꯎꯝ ꯍꯣꯏꯅꯦ ꯑꯁ ꯍꯥꯟꯅꯗꯤꯀꯥꯏ ꯄꯨꯡꯅ ꯇꯔ ꯇꯔꯥ ꯇꯥꯕ ꯃꯇꯝ ꯇꯨꯝꯃꯝꯃꯤꯅꯦ ꯍꯧꯖꯤꯛ ꯕꯣꯜ ꯌꯦꯡꯉꯨꯕꯗꯩ ꯄꯨꯔꯥ ꯑꯣꯟꯅꯒꯤꯕꯩ ꯈꯔ ꯑꯗꯨꯝ ꯐꯔꯛꯑꯝꯅꯦꯕ ꯁꯤꯕꯥꯎ
ꯎꯝ ꯑꯗꯨ ꯅꯥꯍꯟꯕꯗꯤ ꯌꯥꯗꯦ ꯕꯣꯟꯖꯨ ꯌꯦꯡꯒꯗꯝꯅꯤ ꯐꯣꯟꯁꯨ ꯌꯦꯡꯒꯗꯕꯅꯦ ꯂꯥꯏꯔꯤꯛꯁꯨ ꯄꯁꯤ ꯂꯥꯏꯔꯤꯛꯁꯨ ꯄꯥꯁꯤ ꯕꯣꯟꯁꯨ ꯌꯦꯡꯁꯤ ꯅꯥꯍꯟꯕꯁꯨ ꯌꯥꯗꯦ
ꯃꯥꯅꯤ ꯅꯥꯟꯕꯁꯨ ꯌꯥꯗꯦ ꯂꯣꯏꯅ ꯂꯣꯏꯅ ꯥꯏ ꯄꯩꯁꯥꯁꯨ ꯇꯥꯟꯁꯤ ꯚꯥꯏ ꯊꯝꯃꯒꯦ